ꯑꯩꯁ ꯇꯁꯦꯡꯅ ꯋꯥꯕꯅꯦ ꯀꯩꯅꯣ ꯑꯩꯁꯦ ꯀꯩꯗꯃꯤ ꯆꯥꯏꯅꯤ
ꯑ ꯈꯅ ꯍꯌꯦꯦꯟꯗ ꯃꯤ ꯑꯃ ꯑꯗꯨꯝ ꯂ ꯂꯥꯛ ꯁꯥꯕ ꯃꯃꯥꯡ ꯊꯥꯒꯤ ꯇꯧꯖꯔꯒ ꯅꯪ ꯑꯗꯨꯝ ꯍꯥꯡꯅꯔꯕꯁꯨ
ꯅꯍꯣꯏ ꯍꯅꯥꯡ ꯉꯔꯥꯡꯒꯤ ꯃꯤꯗꯨꯗ ꯑꯩꯒꯤ ꯃꯥꯡꯗ ꯊꯥꯒꯦ ꯍꯥꯏꯕ ꯃꯤ ꯑꯃꯁꯨ ꯊꯣꯛꯂꯛꯇꯦ
ꯆꯂ ꯃꯤ ꯃꯃꯥꯡ ꯊꯥꯔ ꯀꯃꯥꯏꯅ ꯂꯥꯛꯑ ꯊꯂꯛꯇꯣꯏꯅꯣ ꯆꯥꯅꯔꯣꯏꯗꯅꯣ
ꯂꯩꯀꯥꯏꯒꯤ ꯃꯤ ꯈꯔ ꯍꯩꯕ ꯂꯩꯇꯥꯔꯗꯤꯅꯦ ꯑꯗꯨꯝ ꯊꯥꯡꯉꯦꯕ ꯑꯩꯁꯨ ꯀꯩꯁꯨ ꯍꯥꯏꯔꯣꯏꯕ ꯍꯥꯏꯗꯤ ꯇ ꯑ ꯃꯣꯏ ꯆ ꯑꯁ ꯑꯇꯤ ꯅꯨꯡꯉꯥꯏ ꯉꯔꯥꯡꯒꯤ ꯋꯥꯈꯜꯗꯣ ꯑꯁꯥꯏꯇꯤꯅꯊꯤꯆꯕ ꯑꯃꯝ
ꯑꯗꯨꯒꯅꯦꯀꯣ ꯉꯔꯥꯡ ꯃꯥꯏꯀ꯭ꯔꯣꯐꯣꯟ ꯂꯎꯊꯣꯛꯄ ꯇꯥꯍꯧꯕ꯭ꯔꯥ
ꯍ
ꯂꯩꯁꯥꯕꯤ ꯑꯍꯣꯡꯕꯛꯇ ꯊꯣꯛꯄꯤꯔꯛꯑꯣꯔꯁꯨꯈꯣꯏ ꯌꯥꯝ ꯍ ꯍꯥꯏꯕꯤꯗ ꯀꯥꯏ ꯆꯀꯥꯏ ꯇꯧꯕꯗꯣ ꯈꯪꯕ
ꯈꯪꯗꯦ ꯖꯒꯥ ꯍꯥꯏ ꯍꯣꯏꯁꯥ ꯊꯣꯛꯄꯗ ꯑꯃꯝꯧ ꯊꯣꯛꯄꯤꯔꯣ ꯈꯣꯠꯄꯤꯔꯣꯅ ꯂꯥꯎꯎꯗ ꯀ ꯇ ꯊꯔ ꯈꯨꯗꯣꯉꯅꯤ
ꯂꯣꯏꯔꯦꯗꯅ ꯅꯪꯒꯤ ꯃꯅꯥꯛꯇ ꯂꯥꯛꯄꯗꯣ ꯑꯩꯅ ꯏꯁꯤꯡ ꯎꯠꯇꯕꯅꯦ ꯐꯣꯟ ꯅꯪꯅ ꯇꯕꯩ ꯂꯥꯛꯄꯗꯣ ꯑꯗꯨꯗꯨꯗꯤꯈꯣ ꯑꯉꯥꯡ ꯊꯣꯛꯂꯛꯄꯅꯤꯗꯅ ꯄꯨꯂꯞ ꯁꯤ ꯂꯩꯔꯦ ꯁꯤ ꯂꯩꯔꯦ ꯁꯤ ꯂꯩꯔꯦ
ꯐ
ꯑꯩꯁꯨ ꯋꯥꯥꯏꯕꯅꯦ ꯅꯪ ꯇꯂꯀꯣ ꯑꯗꯨꯃꯥꯏꯅ ꯇꯝꯃꯣ ꯀ ꯁꯨꯝ ꯇ ꯇꯝꯃꯔꯣꯏ ꯇ ꯇ ꯅꯪꯒꯥ ꯃꯗꯗꯤ ꯇꯣꯏ ꯑꯩ
ꯑ ꯉꯔ ꯑꯗꯨꯕꯨ ꯃꯐꯝꯃꯦ
ꯎꯝ ꯑꯣꯂ ꯇꯥꯏ
ꯊꯕ ꯑꯩꯣꯏ ꯍꯗꯤꯅꯁꯨ
ꯎꯝ
ꯑ
ꯑꯔꯥꯡꯒꯗꯩꯅ ꯎꯝ
ꯎ ꯃꯔ ꯀꯝꯃꯒ ꯂꯩꯕꯗꯣ ꯑꯩꯁꯨ ꯊꯋꯥꯏ ꯑꯎꯔꯝꯃꯤ ꯅꯨꯡꯉꯥꯏꯇꯗꯤ ꯑꯩ ꯀꯞꯁꯨ ꯀꯞꯄꯦꯕ ꯑꯃꯕ꯭ꯔꯥ ꯀꯞꯄꯦ ꯍꯥꯏꯗꯤ ꯑꯩ ꯅꯪ ꯑꯩ ꯅꯪ ꯈꯥꯏꯔꯒꯦꯅ ꯍꯥꯏꯄ ꯀꯥꯟꯗ ꯑꯩꯁꯨ ꯀꯨꯏꯦꯗꯅ ꯊꯣꯛꯀꯦꯗꯣ ꯄꯨꯡ ꯃꯉꯥꯩ ꯃꯉꯥ ꯇꯥꯔꯤꯉꯩ ꯊꯣꯛꯂꯀꯥꯏꯁꯦ
ꯑꯗꯨꯣꯏ ꯆ ꯇꯤ ꯂꯩ ꯄꯨꯡ ꯐꯥꯖꯦ
ꯑꯩꯅ ꯅꯉꯣꯟꯗꯁꯨ ꯍꯥꯏꯗꯦ ꯍꯥꯏꯔꯕꯅꯤꯅ ꯑꯃꯃꯨꯛ ꯀꯨꯏꯗꯕꯅꯤ ꯄꯨꯡ ꯇꯔꯨꯛ ꯑꯩꯅ ꯍꯥꯏꯔꯝ ꯑꯩ ꯈꯪꯉꯦꯕꯀꯣ ꯅꯪ ꯂꯥꯛꯄ ꯈꯣꯠꯄꯗꯣ ꯑꯩꯅ ꯄꯥꯊꯣꯛꯑ ꯌꯦꯡꯕ ꯀꯥꯏꯔꯦꯀꯣ ꯑ ꯑꯩꯈꯣꯏꯕꯨꯔꯥꯛꯄꯗ ꯄꯨꯡ ꯀꯌꯥ ꯆꯪꯉꯤ ꯄꯨꯡ ꯑꯃꯐꯥꯎ ꯆꯪꯉꯣꯏꯅ ꯄꯨꯡ ꯑꯃ ꯆꯪꯉꯁꯨ ꯄꯨꯡ ꯑ ꯉꯥꯏꯀꯣ ꯇꯥꯎꯋꯥꯏ ꯍꯥꯏꯁꯦ ꯑꯩꯅ ꯊꯣꯛꯈꯤꯕꯗꯨꯗꯒꯤ ꯄꯨꯡ ꯑꯃ ꯆꯪꯉꯁꯨ ꯃꯇꯦꯛ ꯑꯃꯗꯤ ꯅꯪꯉꯦꯕ
ꯑꯗꯨ ꯑꯩ ꯂꯥꯛꯄꯗꯣ ꯑꯩ ꯑꯗꯨ ꯀꯥꯏꯅ ꯎꯔꯤꯄꯣꯛꯇ ꯂꯩ ꯍꯥꯏꯕꯗꯣ ꯑꯗꯨꯒꯤ ꯃꯃꯥꯡꯗ ꯑꯩ ꯌꯦꯡꯍꯧꯔꯝꯃꯦꯕꯀꯣ ꯀꯩꯅꯣ ꯇꯧꯍꯧꯋꯦ ꯍꯥꯏꯕ ꯖꯒꯣꯏ ꯇꯍꯗꯦ ꯍꯥꯏꯕ ꯑꯗꯨ ꯀꯥꯟꯗ ꯃꯥꯏ ꯑꯝꯇ ꯂꯥꯎꯍꯔꯦ ꯍꯧꯧꯋꯦ ꯍꯥꯏꯕ ꯖꯒꯣꯏ ꯇ ꯍꯧꯗꯣꯏ ꯑꯗꯨ ꯀꯗ ꯂꯦꯛ ꯍꯧꯔꯦꯕ ꯖꯒꯣꯏꯗꯣ
ꯑꯣ
ꯑꯗ ꯈꯪꯗꯦꯕ ꯁꯥꯗ꯭ꯔꯤꯔꯥ ꯂꯣꯏꯁꯤꯟꯈ꯭ꯔꯤꯔꯥ ꯑꯩ ꯈꯪꯗ꯭ꯔꯦꯕ
ꯑꯗꯨ ꯐꯣꯟꯣꯟ ꯆ ꯂꯥꯅ ꯆꯗ ꯐꯣꯟꯖꯤ ꯑꯩ ꯐꯣꯟꯁꯨ ꯈꯨꯠꯇ ꯐꯥꯏꯌꯦꯕꯀꯣ ꯑꯩꯁꯨꯦ ꯐꯣꯟ ꯌꯥꯝ ꯇꯧꯅꯤꯡꯉꯦꯕ ꯍꯥ
ꯌꯦ ꯀꯂꯂꯑꯃꯦꯅꯣ
ꯇꯥꯕ꯭ꯔꯦ ꯑꯩ ꯏꯅꯦꯒꯤ ꯐꯣꯟꯗꯅꯦ ꯃꯉꯣꯟꯗ ꯊꯣꯛꯧꯔꯛꯏꯗꯣ
ꯑꯁ ꯑꯩ ꯄꯨꯛꯆꯦꯁꯤ ꯆ ꯊꯕꯀꯤ ꯁꯔꯨ ꯃꯈꯥꯋꯥꯏꯁ ꯑꯗꯨꯝ ꯅꯥꯈ꯭ꯔꯦ ꯉꯁꯥꯏꯗꯩꯅꯦ ꯑꯃ ꯑꯗꯨꯗꯣꯏꯕꯒꯤ ꯀꯣꯟꯖꯟꯕ ꯌꯥꯗꯕ ꯑꯩꯈꯣꯏꯒꯤ ꯑꯩꯈꯣꯏꯒꯤ ꯁꯥ ꯥꯔꯠꯀꯤ ꯗ ꯉ ꯃꯑꯣꯡ ꯇꯧꯒꯦ ꯃꯤ ꯇꯧꯋꯦꯕ ꯁꯤ ꯑꯗꯨꯝ ꯇꯧ ꯂꯩꯦ ꯍꯥꯏꯕ ꯃ ꯊꯗ ꯊꯧ ꯎꯝ ꯅ ꯃꯥꯔ ꯀꯛꯄꯒꯤ ꯁꯇꯦꯇꯁꯅ ꯋꯥꯏ ꯇꯠꯇ ꯋꯥꯁꯤ ꯍꯜꯂꯣ ꯍꯣꯔꯦꯟꯗꯒꯤ ꯀꯩꯅꯣ ꯍꯧꯗꯣꯏꯅꯤꯉ ꯅꯣꯏꯒꯤ ꯔꯥꯎꯟ ꯑꯣꯞ ꯁꯤꯛꯁꯇꯤꯟꯗꯣ
ꯌꯥꯔꯦ ꯅꯪ ꯍꯌꯦꯡꯕꯩꯀꯅꯤ
ꯀꯩꯅꯣ ꯑꯩꯅ ꯍꯥꯏꯕꯗꯤ ꯕꯣꯜꯗꯣ ꯍꯧꯗꯣꯏꯅ ꯍꯥꯏꯕꯅꯦ ꯑꯩ ꯌꯦꯡꯉꯨ ꯁꯨꯝ ꯍꯥꯏꯕꯅꯤ ꯉꯔꯥꯡ ꯄꯨꯡ ꯑꯃꯒꯤꯗꯨꯁꯨ ꯌꯦꯡꯒꯦ ꯇꯧꯔꯝꯕꯅꯦ ꯑꯗꯨꯒ ꯑꯗꯨꯝ꯫ ꯇꯟꯗꯅ ꯌꯦꯡꯗꯦ ꯑꯩꯈꯣꯏ ꯑꯣꯖꯥ ꯑꯃꯅꯅꯦ ꯉꯁꯤꯗꯣ꯫
ꯍꯨꯝ
ꯕꯦꯁ ꯁꯦꯁ ꯒꯨꯗ ꯃꯣꯔꯅꯤꯡ ꯕꯦ ꯋꯤꯁꯦꯁ ꯃꯥꯥꯏꯗꯤ ꯁꯨꯝꯖ ꯖ ꯇꯧꯔꯛꯏꯅꯦꯕ ꯑꯩꯩꯅ ꯈꯜꯂꯤꯁꯤꯪꯁꯤ ꯀꯩꯈꯥ ꯂꯩꯕ ꯖꯥꯠꯁꯤꯅꯦ꯫ ꯃꯥꯄ ꯊꯧꯣꯔ ꯊ ꯐꯗ ꯍꯥꯏꯕꯗ ꯑ
ꯑ
ꯀꯩꯀꯥꯁꯦ ꯍꯌꯦꯡꯅꯦꯕ ꯃꯥ ꯑꯗꯨꯃꯥꯏꯅ ꯊꯥꯆꯜꯂꯦꯕ ꯉꯁꯤ ꯁꯤ ꯂꯩꯕ ꯃꯥꯂꯅ ꯃꯑꯣ ꯏꯁꯁ ꯑ
ꯀꯨꯡ ꯌꯥꯝꯦꯝꯅ ꯑꯦꯁꯨ ꯅꯪꯅ ꯃꯤ ꯖꯒꯣꯏ ꯁꯥꯗꯕꯒꯤ ꯋꯥ ꯉꯥꯡꯉꯦ ꯑꯃꯒꯤ ꯋꯥꯉꯦ ꯑꯩꯒꯤ ꯃꯔꯝꯗꯨꯗꯤ ꯈꯔ ꯉꯥꯡꯉꯗꯅ ꯑꯩ ꯐ ꯑꯩ ꯐꯩ ꯑꯩ ꯄꯛꯇꯤ ꯅꯪ ꯑꯗꯨ ꯉꯛꯇ ꯅꯪ ꯉꯥꯡꯗꯣꯏꯁꯦ
ꯌꯥꯏ ꯌꯥꯏꯗꯨ ꯍꯥꯏꯏꯗꯨ ꯀꯣꯟꯅ ꯀꯣꯟꯅ ꯁꯥꯟꯅꯔꯁꯤ
ꯑꯩꯈꯣꯏ ꯀꯥꯏꯗꯁꯦ ꯈꯪꯕ ꯅꯨꯄꯤ ꯑꯃ ꯌꯦꯡꯕ ꯂꯥꯛꯑꯃꯦꯕꯀꯣ ꯑꯩ ꯃꯤꯁ ꯃꯤꯁ ꯀꯧꯕꯗꯣ ꯑꯗꯨ ꯃꯥ ꯏꯆꯦꯈꯩ ꯗꯨꯀꯥꯟꯗ ꯊꯦꯡꯅꯩꯑꯕꯀꯣ ꯃꯃꯣ
ꯎꯝ
ꯇꯣꯏ
ꯑꯔꯣ ꯐꯣꯏꯅꯣ
ꯌꯥ
ꯑꯣ ꯍꯥꯏꯔꯨ ꯈꯗꯧ ꯀ ꯅꯪ ꯍꯥꯏꯌ
ꯀꯣꯡ ꯌꯥꯝ ꯅꯥꯏꯑꯕ ꯀꯨꯝꯗꯅꯤꯕ ꯌꯥꯗ ꯆꯤꯠꯇ ꯆꯤꯠꯇꯇ ꯌꯥꯉ ꯁꯁꯤ ꯊꯁꯤ ꯂ ꯍꯥꯏ
ꯊꯅꯅ ꯐꯔꯦꯕ ꯏꯅꯣ
ꯊꯦꯡꯅ ꯌꯥꯕꯅꯤ ꯇꯝꯕꯅꯤ ꯑꯗꯨꯣ ꯋꯥꯔꯤꯁꯦ ꯁꯥꯅꯤꯉꯥꯏꯗꯨꯅ
ꯑꯥ
ꯁꯨꯝ ꯊꯦꯡ ꯂꯩꯏ ꯍꯥꯏꯕꯅꯤ ꯍꯥꯏꯕ
ꯑꯗꯨ ꯀꯩꯗꯧ ꯍꯥꯏꯅꯣ ꯑꯗꯨꯒ
ꯃꯗ ꯒꯦꯠ ꯃꯌꯥꯗ ꯂꯦꯞꯄꯅꯦꯕꯀꯣ ꯉꯥꯏ ꯎꯍꯧꯋꯦꯕꯀꯣ ꯍꯥꯏꯕꯕꯨꯗꯤ ꯑꯗꯨꯃꯥꯏꯅꯁꯨ ꯑꯩꯉꯣꯟꯗ ꯃꯤꯁ ꯇꯧꯕꯅꯦꯕꯀꯣ
ꯎꯝ
ꯁ ꯌꯦꯡꯕꯨ ꯌꯥꯝ ꯅꯨꯡꯉꯥꯏ ꯅꯉ ꯉꯥꯏꯈ꯭ꯔ ꯁꯣꯅꯥꯀꯟꯗ ꯄꯣꯔꯣꯛ ꯁꯨꯅꯍꯧꯔꯤꯗꯣ ꯑꯗꯨ ꯈꯔꯁꯨ ꯍꯦꯟꯖꯤꯟꯕꯅꯦꯕ ꯍꯦꯟꯖꯤꯟꯕꯅꯗꯤ ꯎ ꯑꯗꯨꯃ ꯁꯃ ꯊꯟꯗ ꯌꯦꯡꯕ ꯂꯥꯛꯄꯅꯤꯅ ꯆꯞꯅꯤꯡꯉꯥꯏꯇꯗꯅ ꯑꯉꯥꯡ ꯑꯣꯏ ꯅꯨꯁꯤꯒꯥ ꯑꯄ ꯍꯩꯅꯤ ꯍꯥꯏꯌꯦ ꯑꯁ ꯑꯩ ꯏꯆꯥꯅꯨꯄꯤꯅꯤ ꯑꯩ ꯏꯆꯥꯅꯨꯄꯤꯅꯤ ꯍꯥꯏꯔꯝꯃꯤ ꯃꯤ ꯏꯃ꯫
ꯀꯥꯅꯅ
ꯑ ꯍꯧꯖꯤꯛꯀꯤ ꯑꯩꯈꯣꯏ ꯃꯤꯁꯇꯣ ꯑꯩꯈꯣꯏꯒꯤ ꯃꯃꯥꯡꯗꯩꯅꯦꯕ꯫
ꯑꯣ ꯀꯩ ꯅꯪꯪ ꯀꯗ ꯁꯥ ꯁꯥꯟꯗ ꯀꯗ
ꯑꯗꯨꯗꯤ ꯍꯧꯖꯤꯛꯀꯤ ꯇ ꯂꯩꯔꯤꯕꯁꯤ ꯑꯣꯖꯥꯅꯦꯕꯀꯣ꯫ ꯒꯦꯇ ꯇꯥꯂꯩꯔꯤꯁꯦ ꯍꯦ ꯃꯥꯁꯨ ꯑꯩꯈꯣꯏ ꯑꯩꯈꯣꯏꯒꯤ ꯑꯣꯖꯥꯗꯤ ꯅꯠꯇꯦ ꯑꯗꯨꯁꯨꯖ꯫ ꯑꯣꯖꯥꯅꯗꯤ ꯑꯣꯏꯕꯅꯦꯕ ꯃꯥꯁꯦ ꯐ꯭ꯔꯥ ꯀ ꯀꯣꯅꯨꯡꯒꯤ ꯀꯣꯝꯃꯤ ꯑꯣꯖꯥꯡꯒꯤ ꯑꯣꯏꯕꯅꯦꯕ ꯑꯗ ꯑꯗꯨꯅꯁꯨ ꯑꯣꯖꯥ ꯑꯣꯏꯕꯅꯤꯅ ꯃꯥꯅ ꯑꯩꯉꯣꯟꯗ ꯁꯨꯝ ꯃꯤꯁ ꯀꯧꯏꯤꯅ ꯑꯩꯅ ꯁ ꯑꯩꯉꯣꯟꯗ ꯃꯤꯁ ꯑꯗꯨꯝ ꯀꯧꯋꯦꯕ ꯈꯪꯕ꯭ꯔꯥ ꯑ ꯑꯍꯟꯅꯅꯦꯕ ꯑꯩꯩꯅ ꯍꯥꯏꯁꯤꯗꯤꯦ ꯍꯅꯨꯕꯤ ꯀꯣꯏꯕꯤ ꯇꯧꯕꯗꯣ ꯑꯗꯨꯅꯦꯕ ꯐꯖꯕ
ꯄꯨꯁ ꯑꯉꯥꯡꯕꯁꯤꯁꯨ ꯀꯣꯏ ꯑꯉꯥꯡꯁꯨ ꯀꯣꯏ ꯍꯥꯏꯔꯒ ꯑꯩ ꯏꯆꯥꯅꯨꯄꯤꯅꯦ ꯑꯩ ꯏꯆꯥꯟꯅꯨꯄꯤꯅꯦ ꯍꯥꯏꯔꯝꯃꯤ ꯑꯗꯨꯃꯥꯏꯅ
ꯀ ꯃꯅ ꯑꯁꯥ ꯍꯣꯏ ꯔꯃꯂꯤ ꯆ ꯐꯤ ꯔꯃꯅꯤ ꯆ ꯐꯤꯅꯤ ꯃꯥ ꯀꯃꯤꯦ
ꯑ ꯅꯣꯏꯒꯤ ꯑꯗꯨꯝ ꯇꯧꯍꯔꯣꯏꯅꯦ ꯂꯥꯏꯅ ꯈꯣꯠꯄ ꯂꯣꯏꯈ꯭ꯔꯕꯅꯦ ꯂꯣꯏꯈ꯭ꯔꯕ ꯅꯠꯇ꯭ꯔꯣ ꯂꯥꯏ
ꯑꯣꯏꯅ ꯑꯣꯏꯗ
ꯑꯗꯨ ꯅꯣꯏꯒꯤ ꯃꯊꯛꯀꯤꯗꯤ ꯇꯧꯔꯣꯏꯗ꯭ꯔꯣ ꯀꯩꯀꯩ ꯁꯥꯕ ꯈꯣꯠꯄ ꯀꯩꯝꯇ ꯇꯧꯔꯣꯏꯗ꯭ꯔꯥ
ꯑꯗꯨꯗꯤ ꯂꯥꯏ ꯍꯔꯥꯎꯕ ꯌꯥꯗꯦꯕ ꯂꯥꯏ ꯍꯔꯥꯎꯕ ꯌꯥꯕ ꯂ
ꯑꯣ ꯀꯩꯅꯣꯁꯨ ꯀꯔꯤ ꯑꯇꯣꯞꯄꯗ ꯂꯣꯏ ꯂꯣꯏꯅꯔꯝꯗꯧ ꯃꯥꯜꯂꯦꯀꯣ ꯗꯤ ꯑꯦꯝ ꯀꯣꯂꯦꯖ ꯀꯩꯀꯥ ꯑꯇꯣꯄ ꯂꯩꯔꯝꯗꯧ ꯃꯥꯟꯗꯦꯅꯛꯄꯗ
ꯦꯝ ꯀꯣꯂꯖꯣꯏꯥꯡꯗ ꯑꯣꯏ
ꯃꯣꯏꯗꯤ ꯑꯗꯨꯝ ꯄꯨꯂꯞ ꯍꯔꯥꯎꯈꯤꯕ꯭ꯔꯕ
ꯖꯈꯣꯏꯁꯦ ꯁꯥꯏꯑꯕꯀꯣ ꯑ ꯑꯩ ꯃꯤꯗꯤ ꯌꯥꯝꯈꯤꯕꯅꯤ ꯏꯔꯥꯡꯗꯨ ꯇꯧꯕꯒꯤꯀꯣ ꯌꯥꯝ ꯀꯨꯏꯅ ꯆꯧꯀꯤ ꯆꯧꯄꯟꯖ
ꯑ ꯍꯥꯟꯅꯤꯅ ꯏꯟꯁꯥꯡꯉꯩꯔꯗꯤ ꯑꯥ
ꯍꯣꯏ ꯕꯔꯥ ꯑꯩ ꯍꯥꯏꯖꯗꯤ ꯉꯔꯥꯡ ꯑꯃꯩ ꯑꯃꯨꯛꯀꯥꯔꯛꯇꯣ ꯁꯥꯔꯛꯄꯗꯣ ꯑꯃꯨꯛꯀ ꯍꯧꯔꯒ ꯒꯣꯏ ꯑꯗꯨꯗꯣ ꯑꯍꯥꯟꯕꯅꯦ ꯍꯥꯏꯕ ꯏꯆꯦꯟꯅꯩꯗꯣ ꯍꯧꯖꯤꯛꯇ ꯑꯩ ꯄꯉꯥꯏꯕ
ꯀꯌꯥ ꯌꯥꯎꯗꯗꯣ ꯍꯜꯂꯣ ꯍꯜꯂꯣ ꯁꯦ ꯁꯞꯇꯤ ꯂꯪ ꯉꯅꯤꯗ ꯍꯜꯂꯣ
ꯍꯜꯂꯣ ꯆꯞꯄꯦ ꯍꯥꯏꯕ ꯅꯪ ꯉꯥꯏ ꯃꯌꯥꯝꯗꯣ ꯅꯪ ꯊꯥꯒꯠꯂꯤ ꯃꯌꯥꯝꯗꯣ ꯊꯪꯉꯦ ꯊꯥꯒꯠꯆꯔꯤ ꯃꯌꯥꯝꯗꯣ ꯂꯣꯏ ꯆꯠꯄꯦ ꯍꯩꯕꯕꯨꯗꯤ ꯀꯌꯥ ꯌꯥꯎꯗꯦ ꯃꯤꯗꯣ ꯑꯗꯨꯝꯕ ꯃꯕꯥ ꯈꯗꯪ ꯁꯥꯏꯗꯅꯦ ꯑꯗꯨꯒꯇꯄ ꯃꯔꯤ ꯃꯔꯤ ꯃꯔꯛꯇ ꯑꯃꯅꯤ ꯌꯥꯎꯕ꯭ꯔꯥ ꯈꯪꯗꯦ ꯌꯥꯎꯗ ꯃꯥꯜꯂꯦ ꯑꯅꯝꯕꯅ ꯍꯩꯕꯗꯤ ꯀꯌꯥ ꯑ ꯑꯩꯈꯣꯏꯒꯤ ꯍꯩꯇꯕ ꯃꯤꯅ ꯍꯩꯇꯕ ꯃꯤꯅ ꯁꯥꯕꯁꯦ ꯍꯩꯇꯕꯅꯤꯅꯦꯅ ꯁꯥꯕꯁꯨ ꯑꯗꯨꯝ ꯑꯗꯨꯝ ꯈꯪꯕꯗꯣ ꯆꯝꯕ ꯃꯥꯟꯅꯕ ꯁꯥꯕꯗꯕ ꯃꯤ ꯃꯁꯥꯒꯤ ꯑꯩꯅ ꯁꯥꯖꯔꯛꯄꯗꯨꯗ ꯑꯗꯨꯝ ꯈꯦꯠꯅꯩꯗꯅ ꯔꯥ ꯁꯜ ꯃ ꯑꯗꯨ ꯁꯐꯥ ꯄꯨꯕ꯭ꯔꯕ ꯂꯣꯏꯅꯛꯇ ꯃꯥꯏꯕꯤꯒꯤ ꯃꯇꯧ ꯇꯝꯃꯤ ꯅꯠꯇ꯭ꯔꯒ ꯅꯪ ꯃꯁꯥꯒꯤ ꯁꯐꯥ ꯄꯨꯨꯏꯔꯕ
ꯇꯥꯟꯔꯤ
ꯃꯥꯇꯥꯅꯤꯁꯨꯨ ꯇꯥꯅꯤꯔꯁꯨ ꯀꯩꯅꯣ ꯍꯩꯇꯕ ꯌꯥꯔꯣꯏꯗꯅ ꯖꯒꯣꯏꯗꯣ ꯇꯥ ꯈꯥꯔꯁꯨ ꯀꯃꯥꯏꯅ ꯁꯥꯗꯣꯏꯦ ꯀꯣꯗꯨ ꯈꯥꯟꯗꯦꯗꯤ ꯀꯥꯏꯗꯩ ꯍꯣꯏꯅꯣꯕ ꯇꯝꯃꯣꯏꯔꯥ ꯅꯗ꯭ꯔꯒ ꯁꯨꯝ ꯊꯥꯏꯅ ꯒ꯭ꯌꯥꯟ ꯍꯥꯏ ꯇꯥꯔꯄ ꯑꯩ ꯑꯗꯨꯝ ꯃꯅꯤꯡꯗ ꯏꯟꯅꯕ ꯀꯥꯡꯕꯨꯗ ꯇꯨꯕ
ꯃꯔ ꯃꯅꯤꯕ ꯀꯥꯡꯕꯨꯗ
ꯑꯩ ꯖꯒꯣꯏꯗ ꯀꯩꯅꯣ ꯂꯣꯏꯔꯦ
ꯍꯅꯦ ꯑꯩꯅ ꯈꯜꯂꯤꯅꯦ ꯅꯉ ꯃꯤ ꯃꯤꯕ ꯌꯥꯎ ꯑꯣꯏꯕ ꯑꯉꯥꯡ ꯑꯉꯥꯡ ꯑꯩꯈꯣꯏ ꯃꯔꯨ ꯄꯣꯛꯑꯒ ꯃꯅꯤꯡꯗ ꯄꯩꯖꯥ ꯇꯖ ꯁꯥꯔꯣꯏ ꯌꯥꯝ ꯌꯥꯔ ꯌꯥꯝ ꯁꯃꯥꯏꯅ ꯇꯧ ꯃꯁꯤꯅ ꯈ